ꯍꯜꯂꯣ
ꯍꯩꯍꯥ ꯇꯥꯕ꯭ꯔꯣ
ꯇꯥꯏꯌꯦ ꯏ ꯀꯩꯗꯧꯔꯤꯅꯣ
ꯑꯥ ꯀꯩꯗꯧꯅꯦ ꯐꯨꯠꯕꯣꯜ ꯃꯦꯁ ꯌꯦꯡꯑꯒꯥ
ꯑꯗꯨ
ꯑꯆꯥ ꯅꯪ ꯀꯅꯥꯒꯤ ꯁꯞꯄꯣꯔꯠ ꯑꯣꯏꯕ꯭ꯔꯣ
ꯉꯖꯤꯗꯤ ꯑꯔꯖꯦꯟꯇꯤꯅꯥ
ꯑꯆꯥ
ꯎꯝ ꯇꯧꯗꯦ ꯅꯪ ꯑꯔꯖꯦꯟꯇꯤꯅꯥ ꯅꯠꯇꯕ꯭ꯔꯥ
ꯑꯩꯁꯤ ꯍꯣꯏ ꯑꯥꯔꯖꯦꯟꯇꯤꯅꯥꯒꯤꯁꯨ ꯑꯗꯨꯝ ꯁꯞꯄꯣꯔꯠ ꯇꯧꯋꯦ
ꯂꯩꯔꯦ ꯂꯩꯔꯦ ꯑꯥꯔꯖꯦꯟꯇꯤꯅꯥꯒ ꯔꯣꯅꯥꯜꯗꯣ ꯐꯦꯟꯁꯦ
ꯎꯝ
ꯎꯨꯏ
ꯅꯪꯗꯤ ꯀꯔꯝꯕ ꯐꯦꯟꯁꯂꯣ
ꯍꯜꯂꯣ
ꯇꯥꯕ꯭ꯔꯣ
ꯑꯥꯎ
ꯎꯝ ꯅꯪꯗꯤ ꯀꯔꯝꯕ ꯐꯦꯟꯁꯅꯣ
ꯑꯩꯒꯤꯗꯤ ꯁꯤꯈ꯭ꯔꯦ
ꯎꯝ ꯌꯥꯏ ꯌꯥꯏ ꯑꯣ ꯑꯣ ꯑꯥ ꯕ꯭ꯔꯥꯖꯤꯜꯒꯤ
ꯆꯠꯈ꯭ꯔꯦꯖ ꯕ꯭ꯔꯖꯤꯜꯁꯨ ꯅꯠꯇꯦ ꯑꯩꯗꯤ ꯅꯦꯃꯥꯔꯅꯤ ꯀꯪꯕ꯭ꯔꯥ
ꯑꯣ
ꯆꯠꯈ꯭ꯔꯦ ꯆꯠꯈ꯭ꯔꯦ ꯎꯄꯥꯏ ꯂꯩꯇꯦ
ꯆꯠꯈ꯭ꯔꯦꯅꯦ ꯆꯔꯈ꯭ꯔꯦꯅꯦ ꯒꯥꯔꯤ ꯗꯣꯡꯂ ꯆꯔꯈ꯭ꯔꯦꯅ ꯃꯥ
ꯍꯩꯅꯗꯦ ꯍꯥꯏꯕ ꯑꯗꯨ ꯃꯤꯃꯁ
ꯑꯎꯝ
ꯑꯗꯨ ꯃꯤꯝꯁꯗꯨ ꯌꯥꯝ ꯍꯩꯅꯗꯦ ꯍꯥꯏꯕ ꯇꯧꯅꯤꯡꯉꯗꯤ ꯃꯣꯏ ꯃꯁꯦꯟ ꯃꯦꯁꯤꯒ ꯔꯣꯅꯥꯜꯗꯣ ꯐꯦꯟꯁ ꯇꯧꯎ ꯍꯥꯏꯕ ꯕ꯭ꯔꯥꯖꯤꯜ ꯌꯥꯎꯍꯜꯂꯤ ꯑꯗꯨ ꯁꯧꯅꯤꯡꯉꯦ ꯍꯥꯏꯕ ꯌꯥꯝꯅ
ꯎꯝ ꯍꯪ
ꯑꯍꯪ
ꯉꯁꯥꯏ ꯑꯩ ꯌꯥꯝ ꯅꯣꯛꯅꯤꯡꯕꯅꯤ ꯈꯪꯕ꯭ꯔꯥ ꯕꯣꯜ ꯌꯦꯡ ꯌꯦꯡꯉꯒ ꯏꯁꯇꯦꯇꯁꯁꯨ ꯌꯦꯡꯕꯅꯦꯕꯀꯣ ꯃꯤꯁꯤꯡ ꯗꯣ ꯃꯦꯁꯤ ꯀꯥꯈꯠꯄꯒꯤꯁꯨ ꯊꯝꯃꯦꯗꯅ
ꯍꯣꯏ ꯍꯣꯏ ꯍꯣꯏ
ꯑꯩꯗꯣ ꯅꯣꯛꯄꯗ ꯁꯤꯔꯦ
ꯍꯟꯗꯛꯀꯤ ꯐꯨꯠꯕꯣꯜ ꯃꯦꯠꯆꯁꯦ ꯈꯪꯗ꯭ꯔꯦ ꯃꯦꯁꯤꯁꯨ ꯆꯠꯈ꯭ꯔꯒꯦꯔꯥ ꯍꯥꯏꯅ ꯈꯟꯕ ꯑꯩꯪꯁꯦ ꯍꯜꯂꯣ ꯍꯜꯂꯣ
ꯂꯥꯎ
ꯎꯝ ꯇꯥꯕ꯭ꯔꯣ
ꯅꯦꯠꯋꯥꯔꯛ ꯅꯨꯡꯉꯥꯏꯇꯕ ꯑꯣꯏꯔꯝꯅꯤ ꯑꯩꯒꯤꯗꯣ
ꯎꯝ ꯍꯩꯍꯥ ꯑꯗꯨ ꯑꯆꯥ ꯑꯆꯥ ꯀ꯭ꯔꯤ ꯀ꯭ꯔꯤ ꯇꯧꯕ ꯌꯥꯏ ꯉꯁꯤ ꯅꯨꯡꯊꯤꯟꯗ
ꯎꯝ ꯉꯁꯤꯔꯣ ꯀ꯭ꯌꯝ ꯌꯥꯝ ꯌꯥꯝ ꯀ꯭ꯌꯝ ꯇꯧꯗꯦꯗ ꯑꯗꯨꯝ ꯍꯟꯗꯛꯗꯤ ꯁꯨꯇꯤ ꯂꯩꯕꯅꯤꯅ ꯑꯗꯨꯝ ꯂꯩꯌꯦ ꯌꯨꯝꯗ
ꯑꯠꯁꯥ ꯑꯠꯁꯥ ꯑꯗꯨꯗꯤ ꯑ ꯂꯥꯏꯔꯤꯛ ꯇꯝꯔꯤꯕ꯭ꯔꯣ ꯅꯪꯁꯦ
ꯍꯣꯏ
ꯆꯥ ꯒ꯭ꯔꯦꯖꯨꯋꯦꯁꯟ ꯂꯣ
ꯇꯝꯃꯤ ꯒ꯭ꯔꯦꯖꯨꯋꯦꯁꯟ ꯂꯣꯏꯗꯤ ꯂꯣꯏꯗ꯭ꯔꯤ
ꯁꯤꯃꯤꯁꯇꯔ ꯀꯌꯥꯔꯣ
ꯑꯩ ꯁꯤꯛꯁ ꯀꯔꯦꯁꯄꯣꯟꯗꯦꯟꯠ ꯑꯣꯏꯅ ꯊꯝꯃꯦ ꯑꯩ
ꯑꯆꯥ ꯁꯤꯛꯁ ꯀꯣ
ꯎꯝ
ꯎꯝ ꯑꯁꯤꯅ ꯂꯥꯁ ꯁꯦꯃꯤꯁꯇꯔꯔ ꯅꯠꯇ꯭ꯔꯒ ꯑꯩꯠ ꯐꯥꯎ ꯂꯩꯕ꯭ꯔꯥ
ꯑꯩꯠ ꯐꯥꯎꯗꯤ ꯂꯩꯕꯅꯦ ꯑꯗꯣ ꯑꯩ ꯈꯪꯗꯦ ꯁꯤꯛꯁꯇꯒꯤ ꯇꯣꯛꯈ꯭ꯔꯒꯦ ꯈꯜꯂꯦ
ꯎꯝ ꯌꯥꯗꯤ ꯌꯥꯕ꯭ꯔꯣ ꯑꯗꯨꯃꯥꯏꯟ ꯇꯧꯕꯗꯣ ꯍꯟꯗꯛꯇꯦ
ꯌꯥꯌꯦꯗꯤ ꯍꯥꯏꯌꯦ ꯍꯣꯏ ꯑꯗꯨꯒ ꯑꯦꯝ ꯑꯦꯁ ꯁꯤꯗꯣ ꯑꯃꯨꯛ ꯇꯨ ꯌꯔꯁ ꯑꯣꯏꯒꯗꯕ ꯑꯁ ꯈꯪꯗꯦ ꯌꯥꯝꯃꯟꯗꯅ ꯑꯈꯣꯏꯗꯤ ꯀꯔꯦꯁꯄꯣꯟꯗꯦꯟꯠ ꯑꯣꯏꯕꯅꯤꯅꯀꯣ ꯑꯦꯛꯖꯥꯝ ꯊꯥꯕꯒꯨꯝꯕꯁꯨ ꯃꯤꯗꯤ ꯑꯗꯨꯝ ꯄꯩꯁꯥ ꯅꯦꯛꯑꯒ ꯊꯥꯕꯅꯤꯅ
ꯎꯝ
ꯈꯪꯗꯦ ꯄꯥꯝꯃꯨꯌꯦ ꯑꯃꯨꯛ ꯇꯧꯔꯔꯣꯏ ꯁꯦꯚꯦꯟ ꯑꯦꯠꯇꯤ ꯇꯧꯔꯔꯣꯏ
ꯎꯝ
ꯎꯝꯍꯝꯍꯝ
ꯌꯥꯗꯤ ꯌꯥꯗꯤ ꯌꯥꯝꯅꯦ ꯁꯤꯛꯁ ꯁꯦꯃꯤꯁꯇꯔ ꯄ ꯇꯧꯕꯀꯣ
ꯅꯪꯗꯤ
ꯎꯝ ꯑꯩꯗꯤ ꯂꯣꯏꯔꯦ ꯂꯥꯏꯔꯤꯛ ꯇꯝꯕ ꯂꯣꯏꯔꯦ
ꯑꯣ ꯌꯥꯝ ꯅꯨꯡꯉꯥꯏꯔꯝꯒꯅꯤ
ꯑꯁ ꯈꯪꯗꯦ ꯅꯪ ꯅꯣꯏꯁꯨ ꯈꯪꯂꯛꯀꯅꯤ ꯇꯝꯕ ꯂꯣꯏꯔꯒ ꯀꯔꯝ ꯇꯧꯕ꯭ꯔꯥ ꯅꯨꯡꯉꯥꯏꯕ꯭ꯔꯥ ꯅꯨꯡꯉꯥꯏꯇ꯭ꯔꯥ ꯍꯥꯏꯕꯗꯨ
ꯑꯁꯦꯡꯕ ꯐꯥꯒꯤ ꯇꯧꯕꯅꯦ ꯂꯣꯏꯁꯨ ꯂꯣꯏꯅꯤꯡꯗꯦ ꯑꯦꯂꯦꯚꯦꯟ ꯇ꯭ꯋꯦꯜꯚ ꯑꯗꯨꯝ ꯀꯥꯅꯤꯡꯉꯦ
ꯎꯝ
ꯃꯊꯥ ꯁꯥꯏꯌꯦ ꯌꯥꯝꯅ
ꯎꯝ ꯑꯗꯨꯗꯤ ꯅꯪꯒꯤ ꯆꯍꯤꯁꯤ
ꯀꯌꯥ
ꯇ꯭ꯋꯦꯟꯇꯤ ꯇꯨ ꯅꯠꯇ꯭ꯔꯒ ꯇ꯭ꯋꯦꯟꯇꯤ ꯋꯥꯟ
ꯎꯝꯍꯛ ꯇ꯭ꯋꯦꯟꯇꯤ ꯑꯩꯔꯣ ꯎꯝ ꯇ꯭ꯋꯦꯟꯇꯤ ꯑꯩ ꯁ꯭ꯀꯨꯜꯒ ꯈꯔ ꯉꯟꯅ ꯀꯥꯕꯒꯤ
ꯑꯣ
ꯃꯤꯅ ꯑꯗꯨꯝ ꯍꯥꯏꯕꯅꯤ ꯀ꯭ꯂꯥꯁꯅ ꯋꯥꯡꯉꯦ ꯍꯥꯏꯕꯅꯤ
ꯃꯤ ꯗꯤ ꯅꯦꯝꯕ ꯆꯠꯂꯣ ꯑꯗꯨꯗꯤ
ꯈꯪꯗꯦ ꯐꯥꯏꯐ ꯄꯣꯏꯟ ꯇꯨ
ꯑꯠꯁꯥ ꯑꯗꯨꯗꯤ ꯌꯥꯔꯦꯗ ꯐꯥꯢꯐ ꯄꯣꯢꯟꯠ ꯇꯨ ꯑꯣꯢꯔꯗꯤ
ꯢꯟꯕ꯭ꯔꯣ ꯑꯗꯨ
ꯑꯩꯗꯤ ꯈꯪꯗ꯭ꯔꯦ ꯑꯗꯨꯗꯤ ꯅꯣꯏ ꯅꯨꯄꯤꯈꯣꯏ ꯀꯔꯤ ꯀꯔꯝꯃꯥꯏꯅ ꯉꯥꯡꯅꯒꯦ ꯅꯦꯝꯕ ꯆꯤꯡ
ꯅꯦꯝ ꯋꯥꯡꯕ ꯆꯤꯡꯉꯦ ꯌꯥꯢ
ꯎꯝ ꯌꯥꯏ ꯌꯥꯏ ꯑꯗꯨꯗꯤ
ꯅꯪ ꯀꯦꯌꯥꯔꯣ ꯍꯥꯏ
ꯑꯩꯁꯦ ꯐꯥꯢꯐ ꯐꯣꯔ ꯅꯠꯇ꯭ꯔꯒ ꯐꯥꯏꯐ ꯐꯥꯏꯐ ꯂꯩꯔꯝꯅꯤ
ꯑꯣ ꯑꯁ ꯎꯝ ꯑꯣ
ꯅꯣꯡ ꯆꯨꯕ꯭ꯔꯣ ꯑꯗꯨꯔꯣꯝꯗ
ꯆꯨꯋꯦ ꯈꯖꯤꯛ ꯈꯖꯤꯛ ꯍꯧꯖꯤꯛ
ꯎꯝ ꯅꯪ ꯅꯪ ꯆꯨꯕꯅ ꯅꯨꯡꯉꯥꯏꯕ꯭ꯔꯣ ꯅꯠꯇ꯭ꯔꯒ ꯅꯨꯡꯁꯥ ꯊꯣꯛꯄꯅ ꯅꯨꯡꯉꯥꯏꯕ꯭ꯔꯣ ꯅꯪꯗꯤ
ꯑꯩ ꯅꯣꯡ ꯆꯨꯕ ꯄꯥꯝꯃꯦ ꯁꯤꯗꯀꯣ ꯌꯥꯝ ꯁꯥꯌꯦ ꯍꯥꯏꯕ
ꯑꯠꯁꯥ ꯀꯗꯥꯏ ꯀꯗꯥꯏꯗ ꯂꯩꯕ꯭ꯔꯥ ꯁꯤꯗ ꯀꯗꯥꯏꯗ ꯂꯩꯕ꯭ꯔꯣ ꯑꯗꯨꯗꯤ ꯁꯥ
ꯂꯩꯐꯝ ꯍꯥꯏꯕꯁꯨ ꯌꯥꯗꯅ
ꯌꯥꯢ ꯌꯥꯢ ꯀꯤꯒꯅꯨ
ꯍꯥꯏꯕꯁꯨ ꯌꯥꯗꯦ
ꯌꯥꯏ ꯑꯩꯅ ꯑꯗꯨꯝ ꯑꯩꯅ ꯑꯗꯨꯝ ꯍꯪꯕꯗꯨ ꯀ꯭ꯔꯤꯁꯨ ꯅꯠꯇꯦ
ꯑꯥ ꯌꯥꯕ꯭ꯔꯣ
ꯀꯩꯅꯣꯗ ꯑꯣꯏꯕ꯭ꯔꯣ ꯏꯝꯐꯥꯜꯗ ꯑꯣꯏꯕ꯭ꯔꯣ
ꯎꯝ
ꯎꯝ
ꯑꯗꯣ ꯑꯁꯦꯡꯕꯗꯤ ꯑꯗꯨꯗꯩꯗꯤ ꯅꯠꯇꯦ
ꯎꯝ ꯀꯗꯥꯏꯗ ꯑꯠꯁꯥ ꯈꯪꯗꯦ ꯀꯗꯥꯏꯗꯒꯤ
ꯅꯣꯅꯦ
ꯎꯝ ꯄꯥꯔꯠ ꯋꯥꯟ ꯄꯥꯔꯠ ꯇꯨ ꯄꯥꯔꯠ ꯊ꯭ꯔꯤ ꯗꯒꯤꯔꯥ ꯅꯠ
ꯈꯪꯗ꯭ꯔꯦ ꯑꯗꯨꯗꯤ
ꯑꯍꯥ
ꯕꯖꯥꯔ
ꯑꯣ ꯐꯖꯀꯣ ꯎꯝ ꯎꯝ ꯀꯔꯤ ꯄꯤꯂꯔ ꯂꯩꯕꯗꯣ ꯑꯗꯨ ꯑꯗꯨꯝ ꯅꯛꯇꯔꯣ ꯑꯗꯨꯋꯥꯏꯗꯔꯣ
ꯑꯗꯨꯔꯣꯝꯗꯒꯤ ꯈꯤꯇꯪ ꯆꯠꯀꯅꯤ
ꯑꯆꯥ ꯑꯆꯥ
ꯂꯝꯕꯤ ꯂꯝꯕꯤ ꯃꯅꯥꯛꯇꯅꯤꯗ ꯑꯗꯨꯝ ꯃꯈꯥ ꯑꯣꯏꯌꯦ ꯑꯃꯨꯛ
ꯑꯣ ꯑꯣ ꯑꯗꯨꯗꯤ ꯅꯪꯒꯤꯁꯦ ꯀꯣꯔꯦꯁꯄꯟꯗꯦꯟꯗ ꯊꯝꯃꯗꯤ ꯀꯣꯔꯦꯁꯄꯣꯟꯗꯦꯟꯗ ꯊꯝꯃꯗꯤ ꯅꯪ ꯇꯣꯉꯥꯟꯕ ꯀꯔꯤ ꯇꯧꯔꯤꯕ꯭ꯔꯣ
ꯍꯤ ꯑꯦꯛꯖꯥꯝ ꯊꯥꯏꯌꯦ
ꯑꯆꯥ ꯑꯆꯥ ꯑꯆꯥ ꯑꯆꯥ ꯌꯥꯏ ꯌꯥꯏ ꯑꯦꯛꯖꯥꯝꯗꯤ ꯀꯌꯥꯒꯨꯝꯃ ꯊꯥꯈ꯭ꯔꯦ
ꯑꯦꯛꯖꯥꯝ ꯂꯣꯏꯔꯦ ꯑꯅꯤ ꯊꯥꯏ
ꯑꯥ ꯀꯔꯝꯕ ꯑꯣꯏꯕꯀꯣ
ꯃꯦꯗꯤꯀꯜꯒꯤꯅꯦ ꯑꯅꯤꯃꯛ
ꯑꯣ ꯑꯁꯥ ꯁꯥ ꯀꯩꯅꯣꯒꯨꯝꯗꯤ ꯍꯣꯏ ꯍꯣꯏ ꯍꯣꯏ ꯍꯣꯏ ꯍꯩꯌꯣ ꯌꯥꯏ ꯌꯥꯏ ꯍꯥꯏꯌꯣ
ꯔꯤꯖꯜ ꯉꯥꯏꯔꯤ ꯍꯥꯏꯕꯅꯦ
ꯑꯣ ꯑꯆꯥ ꯑꯆꯥ ꯀꯣꯆꯤꯡꯒꯨꯝꯗꯤ ꯂꯧꯕ꯭ꯔꯣ
ꯀꯣꯆꯤꯡ ꯎꯝ ꯇꯧꯋꯦ
ꯑꯁꯥ
ꯍꯟꯗꯛꯇꯤ ꯂꯣꯏꯔꯦꯗ ꯉꯁꯤ ꯀꯩꯁꯥꯝꯄꯥꯠꯇ
ꯍꯥꯥ
ꯏꯚꯦꯝꯃꯜꯗꯨꯨꯔꯣ
ꯅꯣꯅꯣꯅꯣ ꯑꯅꯣ ꯀꯩꯅꯣ ꯑꯣꯏꯅꯅꯤ ꯑꯥ ꯑꯣꯖꯥ ꯇꯣꯉꯥꯜꯂꯦ ꯏꯟꯗꯤꯚꯖꯨꯋꯦꯜ ꯏꯟꯗꯤꯚꯖꯨꯋꯦꯜ ꯑꯣꯏꯅ
ꯑꯣ ꯑꯣ ꯑꯣ ꯑꯆꯥ ꯑꯠꯆꯥ ꯀꯔꯝ ꯇꯧꯕ꯭ꯔꯣ ꯃꯦꯗꯤꯀꯦꯜꯒꯨꯝꯕꯩꯗꯤ ꯊꯥꯕ ꯂꯨꯕ꯭ꯔꯣ ꯂꯥꯏꯕ꯭ꯔꯣ ꯑꯗꯨꯝ ꯅꯪꯒꯤ ꯋꯥꯈꯟꯗ
ꯂꯨꯌꯦꯅꯥ
ꯂꯥꯏꯕꯁꯨ ꯅꯠꯇꯦ ꯂꯥꯏꯌꯦꯃꯛꯁꯨ ꯍꯥꯏꯔꯣꯏ
ꯄꯥ ꯄꯥꯔꯗꯤ ꯂꯥꯏꯔꯝꯅꯤꯗ
ꯅꯠꯇꯦ ꯅꯠꯇꯦ ꯍꯣꯏ ꯄꯥꯕꯗꯤ ꯂꯥꯛꯑꯦꯕꯀꯣ ꯑꯗꯨꯕꯨ ꯑꯗꯨꯕꯨ ꯑꯦꯛꯖꯥꯝꯗꯤ ꯑꯦꯛꯖꯥꯝꯅꯦ ꯗꯅ ꯈꯪꯗꯦ ꯀꯔꯤ ꯍꯥꯏꯗꯣꯏꯅꯣ
ꯎꯝ
ꯂꯨꯗꯤ ꯂꯨꯋꯦ
ꯍꯣꯏ ꯀꯩꯅꯣꯒꯨꯝꯕ ꯌꯥꯎꯕ꯭ꯔꯣ ꯃꯦꯗꯤꯀꯦꯜꯒꯤꯁꯨ ꯎꯝ ꯀꯝꯃꯥꯏꯟ ꯊꯥꯕ꯭ꯔꯣ ꯔꯤꯖꯅꯤꯡ ꯔꯤꯖꯅꯤꯡ ꯃꯦꯠꯁꯀꯨꯝꯕ ꯂꯣꯏꯅ ꯌꯥꯎꯕ꯭ꯔꯣ
ꯎꯝ ꯅꯠꯇꯦ ꯅꯠꯇꯦ ꯐꯤꯖꯤꯛꯁꯀ ꯀꯦꯃꯤꯁꯇ꯭ꯔꯤꯒ ꯕꯥꯏꯑꯣ
ꯑꯣ ꯌꯥꯝ ꯂꯥꯏꯕ ꯁꯕꯖꯦꯛ ꯉꯥꯛꯇꯅꯤꯅꯦ ꯑꯗꯨꯗꯤ
ꯍꯣꯏ ꯍꯣꯏ ꯂꯥꯏꯕꯅꯦ ꯌꯥꯝ ꯂꯥꯏꯕꯅꯦꯕ
ꯑꯗ ꯌꯥꯝ ꯂꯥꯏꯕ ꯁꯕꯖꯦꯛ ꯉꯥꯛ
ꯅꯒꯦꯇꯤꯚ ꯃꯥꯔꯀꯤꯡ ꯂꯩꯌꯦ
ꯎꯝ ꯑꯣ ꯅꯦꯒꯦꯇꯤꯚ ꯃꯥꯔꯀꯤꯡꯁꯨ ꯂꯩꯕ
ꯂꯩꯌꯦ ꯃꯥꯏꯅꯁ ꯋꯥꯟ
ꯎꯝ ꯑꯗꯨꯗꯤ ꯌꯥꯝ ꯂꯥꯏꯔꯦꯗ ꯍꯦꯟꯅ ꯑꯗꯨꯝ
ꯅꯪꯒꯤꯁꯦ ꯀꯔꯤ ꯋꯥ
ꯑꯗꯨꯝ ꯂꯣꯏꯅ ꯏꯗꯕꯤꯗ ꯑꯗꯨꯝ ꯊꯣꯛꯂꯁꯨ ꯌꯥꯔꯅꯤ ꯑꯗꯣ
ꯑꯥ ꯉꯝꯃꯔꯣꯏ ꯑꯩꯗꯤ
ꯋꯥꯏ
ꯑꯗꯨ
ꯁꯤ ꯑꯦꯝ ꯑꯣꯏꯕꯅꯦ
ꯑꯆꯥ ꯎꯝ ꯍꯣꯏ ꯍꯣꯏ ꯑꯥ ꯀꯩꯅꯣꯗꯤ ꯃꯦꯗꯤꯀꯦꯜ ꯂꯥꯏꯟ ꯌꯥꯝ ꯄꯥꯝꯈ꯭ꯔꯕ ꯆꯠꯂꯣ ꯑꯗꯨꯗꯤ
ꯈꯪꯗ꯭ꯔꯦ ꯆꯪꯈ꯭ꯔꯕꯅꯤꯅ ꯑꯃꯨꯛ ꯊꯣꯛꯄꯁꯨ ꯌꯥꯔꯗ꯭ꯔꯦ ꯍꯥꯏꯕ
ꯎꯝ ꯑꯁꯥ ꯑꯆꯥ
ꯀꯔꯤ ꯇꯧꯗꯣꯏꯅꯣ ꯈꯪꯗ꯭ꯔꯦ
ꯌꯥꯏ ꯌꯥꯏ ꯌꯥꯝ ꯌꯥꯝ ꯅꯍꯥꯅꯦ ꯇ꯭ꯔꯥꯏ ꯇꯧꯑꯣ
ꯎꯝ ꯍꯝ ꯑꯩꯗꯤ ꯍꯟꯗꯛ ꯈꯟꯗ꯭ꯔꯗꯤ ꯇꯧꯔꯔꯣꯏ ꯈꯜꯂꯦ
ꯎꯝ ꯌꯥꯗꯦ ꯐꯖꯅ ꯇꯧ ꯀꯩꯅꯣ
ꯃꯇꯝ ꯃꯥꯡꯍꯟꯕꯗꯣ ꯄꯥꯝꯗ꯭ꯔꯦ ꯍꯥꯏꯕꯒꯤ
ꯑꯁ ꯑꯗꯨꯕꯨ ꯃꯇꯝ ꯃꯥꯡꯕ ꯀꯧꯗꯦꯗ ꯐꯖꯅ ꯄꯥꯔꯗꯤ ꯅꯪꯅ
ꯑꯩꯗꯣ ꯑꯇꯣꯞꯄ ꯑꯃꯨꯛ ꯆꯠꯂꯒꯦ ꯇꯧꯋꯤ
ꯑꯆꯥ ꯍꯣꯏ ꯍꯣꯏ ꯑꯗꯨꯝ ꯅꯪꯒꯤ ꯑꯅꯤꯡꯕꯅꯦ
ꯅꯣꯏ ꯑꯉꯥꯡꯁꯤꯡꯗꯤ ꯀꯩꯅꯣ ꯂꯩꯇꯕ꯭ꯔꯥ ꯃꯦꯗꯤꯀꯦꯜ ꯇꯝꯕ
ꯀꯩ ꯀꯩꯅꯦꯕ
ꯃꯦꯔꯤꯀꯦꯜ ꯒꯨꯝꯕ ꯑꯦꯛꯖꯥꯝ ꯊꯥꯕ ꯂꯩꯇꯕ꯭ꯔꯥ ꯅꯣꯏ ꯑꯉꯥꯡꯗꯤ
ꯀꯅꯥꯒꯤ ꯑꯉꯥꯡꯂꯣ
ꯑꯉꯥꯡ ꯍꯥꯏꯕꯕꯨ ꯅꯣꯏꯒꯤ ꯁꯤꯚꯂꯤꯡꯁ ꯑꯣꯔ
ꯑꯣ ꯑꯣ ꯑꯅꯤꯗꯤ ꯁꯤꯞꯦꯟꯁ ꯂꯩꯇꯦ ꯏꯊꯟꯗꯅꯦ
ꯑꯦ ꯌꯥꯝ ꯐꯩꯅꯦ
ꯀꯃꯥꯏꯅ ꯐꯕ꯭ꯔꯣ
ꯑꯃ ꯈꯛꯇ ꯄꯣꯛꯄꯒꯤ
ꯑꯥ
ꯑꯗꯨ ꯈꯪꯗꯦ ꯌꯦꯡꯔ꯭ꯒꯥ ꯑꯃꯔꯣꯝꯗꯗꯤ ꯕꯣꯔꯤꯡ ꯑꯣꯏꯔꯝꯒꯅꯤꯀꯣ
ꯍꯣꯏ ꯑꯗꯨꯝ ꯌꯨꯝꯗ ꯂꯩꯔꯗꯤ ꯄꯣꯔꯤꯡ ꯌꯥꯝ ꯑꯣꯏꯌꯦ ꯑꯗꯨꯕꯨ ꯃꯔꯣꯝꯗꯗꯤ ꯅꯨꯡꯉꯥꯏꯌꯦ
ꯃꯤꯅ ꯍꯥꯏꯕ ꯑꯃꯈꯛ ꯄꯣꯛꯄꯖꯦ ꯏꯁꯄꫭꯏꯜ ꯑꯣꯏꯌꯦ ꯍꯥꯏꯌꯦ